ꯇꯥꯕ꯭ꯔꯣ ꯀꯔꯤ ꯇꯧꯔꯤꯅꯣ ꯅꯛꯁꯦ ꯇꯗꯕ꯭ꯔꯣ ꯇꯕ꯭ꯔꯣ
ꯆꯥꯏꯌꯦ ꯈꯨꯏꯇꯧꯔꯤꯒꯦ
ꯎꯝ ꯑꯦꯔꯣ ꯑꯁ ꯑꯩꯗꯤ ꯌꯨꯝꯗ ꯑꯗꯨꯝ ꯂꯩꯌꯦ ꯕꯣꯁꯅꯥꯕꯨ ꯌꯦꯡꯒꯦꯅ ꯉꯥꯏ ꯉꯥꯏꯔꯒ ꯋꯥꯔꯒ ꯂꯩꯔꯦ
ꯀꯔꯤꯅꯣ ꯕꯣꯜꯗꯤ ꯉꯁꯤ ꯄꯨꯡ ꯑꯅꯤ ꯃꯈꯥꯏꯗ ꯂꯩꯌꯦ ꯅꯪꯅ ꯀꯔꯤꯒꯤ ꯌꯥꯎꯖꯤꯛ ꯉꯥꯏꯔꯕ꯭ꯔꯣꯅꯦ ꯕꯣꯜ ꯌꯦꯡꯕ ꯍꯩꯕ꯭ꯔꯣ
ꯏꯁ ꯀꯥꯏꯗꯒꯤꯅꯣꯍꯦ ꯌꯦꯡꯕꯅꯤ ꯅꯨꯃꯤꯠ ꯈꯨꯗꯤꯡꯒꯤ ꯑꯗꯨꯝ ꯉꯔꯥꯡꯗꯤ ꯌꯦꯡꯕ ꯅꯪꯍꯧꯗ꯭ꯔꯦ ꯑ
ꯅꯪ ꯀꯔꯤ ꯀꯔꯤ ꯍꯣꯠꯅꯔꯤꯒꯦ
ꯑꯩꯔꯣ ꯑꯩꯗꯤ ꯑꯍꯝ ꯑꯁ ꯑꯩꯗꯤ ꯀꯣꯂꯦꯖ ꯀꯥꯕ ꯂꯣꯏꯔꯒ ꯑꯗꯨꯝ ꯌꯨꯝꯗ ꯂꯩꯌꯦ ꯊꯕꯛ ꯊꯤꯔꯒ
ꯑꯣ ꯆꯥꯛ ꯆꯥꯔꯦ
ꯍꯣꯏ ꯆꯔꯦ
ꯀꯔꯤ ꯍꯤꯟꯖꯥꯡ ꯆꯥꯔꯦ
ꯉꯁꯤꯗꯤ ꯁꯧꯒ꯭ꯔꯤ ꯑꯣꯏꯅ ꯆꯥꯏ
ꯑꯣ
ꯉꯁꯤꯗꯤ ꯂꯧ ꯆꯠꯄꯅꯤꯅꯀꯣ ꯆꯧꯒ꯭ꯔꯤꯒꯨꯝꯕ
ꯁꯨꯝꯃꯁꯤ ꯂꯧ ꯆꯠꯂꯒ ꯋꯃꯟꯕꯒꯤ ꯉꯔꯥꯡ ꯈꯨꯟꯗ ꯍꯜꯂꯛꯄꯒ ꯉꯁꯤ ꯅꯧ ꯆꯠꯄ ꯑꯗꯨꯒꯤ ꯋꯥꯃꯟꯕꯒꯤ ꯍꯣꯏ
ꯑꯦ ꯋꯥꯒꯅꯤꯍꯦ ꯑꯗꯨꯗꯤ
ꯍꯣꯏꯌꯦ ꯎꯝ ꯁꯨꯇꯤ ꯐꯪꯉꯀꯥꯟꯗ ꯉꯥꯏꯍꯥꯛ ꯈꯨꯟꯗ ꯂꯥꯛꯀꯥꯅꯤꯗ ꯑꯗꯨꯗ
ꯑꯣ ꯑꯁ ꯅꯨꯡꯉꯥꯏꯔꯦ
ꯑꯗꯣ ꯏꯝꯐꯥꯜꯗ ꯀꯩꯗꯧꯉꯩ ꯂꯥꯛꯀꯦꯔꯣ
ꯑꯩꯔꯣ
ꯎꯝ
ꯑꯩꯗꯤ ꯂꯥꯛꯅꯤꯉꯥꯏꯗꯤ ꯍꯧꯖꯤꯛ ꯃꯇꯝꯗꯤ ꯈꯪꯗ꯭ꯔꯤꯗ ꯊꯕꯛ ꯂꯩꯌꯦꯗꯤ ꯍꯣꯏ ꯊꯕꯛ ꯂꯩ ꯑꯩꯅ ꯊꯤꯕꯗꯣ ꯐꯪꯉꯦꯗꯤ ꯂꯥꯛꯇꯣꯏꯅꯤ ꯑꯗꯣ ꯐꯪꯗ꯭ꯔꯦꯗꯤ ꯈꯪꯗ꯭ꯔꯦ ꯑꯇꯣꯞꯄ ꯑꯇꯣꯞꯄ ꯊꯕꯛ ꯑꯣꯏꯅ ꯊꯤꯒꯦ ꯅꯪꯗꯤ ꯀꯔꯤ ꯇꯧꯕꯔꯥ ꯃꯄꯥꯟꯗ ꯇꯝꯕ꯭ꯔꯥ ꯅꯠꯇ꯭ꯔꯒꯅ ꯁꯣꯝꯗ ꯇꯝꯕꯔꯥ
ꯑꯩ ꯏꯝꯐꯥꯜꯗ ꯑꯣꯏꯅ ꯀꯣꯂꯦꯖ ꯀꯥꯏꯑꯦ
ꯑꯣ ꯅꯨꯡꯉꯥꯏꯔꯦꯍꯦ ꯍꯧꯖꯤꯛ ꯇꯝꯄꯥꯛꯇꯔꯣ ꯅꯠꯇ꯭ꯔꯒꯅ ꯆꯤꯡꯗꯔꯣ ꯂꯩꯕꯗꯣ
ꯑꯩ ꯍꯧꯖꯤꯛ ꯆꯤꯡꯗ ꯂꯩꯌꯦ ꯈꯨꯟꯗ ꯁꯨꯇꯤ-ꯁꯨꯇꯤ ꯂꯩꯕ ꯑꯗꯨꯒꯤ꯫ ꯉꯍꯥꯛ ꯈꯨꯟꯗ ꯂꯥꯛꯄꯅꯦꯗ ꯉꯔꯥꯡ ꯂꯥꯛꯄ ꯑꯗꯣ꯫ ꯉꯁꯤ ꯑꯃꯨꯛ ꯈꯨꯟꯗ ꯀꯩꯅꯣ ꯇꯧꯕ ꯑꯦ ꯂꯧ ꯁꯨꯕ꯫
ꯑꯣ꯫
ꯑꯥ ꯀꯔꯤ ꯏꯟꯁꯥꯡ ꯆꯥꯔꯦ ꯉꯁꯤꯗꯤ
ꯁꯧꯒꯔꯤꯒ ꯎꯝ ꯍꯤꯟꯖꯥꯡ ꯑꯅꯤ ꯑꯍꯨꯝ ꯑꯣ ꯑꯅꯤꯒꯨꯝꯕꯗꯤ ꯊꯣꯡꯉꯦꯕ ꯑꯃꯅ ꯏꯔꯣꯝꯕ ꯇꯧꯋꯦ ꯑꯃꯅ ꯁꯧꯒꯔꯤ ꯆꯝꯊꯣꯡ ꯑꯣꯏꯅ ꯊꯣꯡꯉꯦꯕ
ꯑꯦ ꯈꯨꯟꯗꯥ ꯂꯩꯕꯁꯨ ꯂꯧ ꯆꯠꯇ꯭ꯔꯗꯤ ꯌꯥꯗꯦꯅꯦ꯫
ꯍꯣꯏ ꯑꯗꯨꯅꯦ ꯂꯧꯅ ꯊꯕꯛꯅꯤꯅꯦ ꯑꯩꯈꯣꯏꯒꯤꯗꯤ ꯅꯠꯇ꯭ꯔꯣ꯫
ꯃꯥꯅꯦ ꯊꯕꯛ꯫ ꯊꯕꯛ ꯇꯧꯋꯦ ꯏꯝꯐꯥꯜꯗ ꯊꯕꯛ ꯇꯧꯋꯦ ꯍꯥꯏꯕꯅꯦ ꯈꯨꯟꯗ ꯆꯠꯂ ꯀꯥꯟꯗ꯫ ꯂꯧꯁꯨ ꯆꯠꯀꯅꯤ ꯌꯨꯝꯒꯤ ꯊꯕꯛꯁꯨ ꯇꯧꯒꯅꯤ꯫
ꯎꯝ ꯑꯗꯨꯨꯅꯦ꯫ ꯃꯌꯥꯡ
ꯋꯥꯔꯁꯨ ꯎꯄꯥꯏ ꯂꯩꯇꯦ ꯅꯨꯄꯤꯅꯦꯅ
ꯍꯣꯏ ꯅꯨꯄꯤꯗꯤ ꯋꯥꯅꯤꯡꯉꯥꯏ
ꯎꯝ
ꯎꯝ ꯇꯝ ꯇꯝꯕꯤꯈ꯭ꯔꯕꯅꯤꯅ ꯀꯣ
ꯎꯝ ꯍꯧꯖꯤꯛꯅ ꯊꯕꯛ ꯍꯥꯏꯍꯧꯗ꯭ꯔꯗꯤ ꯍꯌꯦꯡꯋꯥꯏ ꯌꯨꯝ
ꯄꯥꯜꯂꯀꯥꯟꯗ ꯊꯕꯛꯁꯨ ꯀꯩꯝ ꯁꯨꯗ꯭ꯔꯗꯤꯀꯣ ꯅꯨꯄꯥ ꯑꯩꯈꯣꯏꯒꯤ ꯏꯃꯨꯡꯅꯁꯨ ꯇꯥꯟꯊꯣꯛ ꯄꯤꯕ ꯌꯥꯏꯑꯦꯕ
ꯑꯗꯨꯅꯦ ꯑꯗꯨꯒꯤ ꯄꯥꯈꯠꯂꯒ ꯂꯩꯌꯦ
ꯅꯪꯒꯤ ꯅꯆꯤꯟ-ꯅꯅꯥꯎ ꯀꯔꯤ ꯀꯔꯤ ꯑꯦ ꯀꯔꯤ ꯀꯔꯤ꯫ ꯑ ꯅꯆꯤꯟ-ꯅꯅꯥꯎ ꯀꯥꯌꯥ ꯁꯨꯒꯦ꯫
ꯑꯩ ꯑꯩꯒꯤ ꯃꯤꯌꯦ ꯃꯔꯤ꯫
ꯑꯣ ꯀꯔꯤ-ꯀꯔꯤ ꯍꯣꯠꯅꯔꯤꯒꯦ ꯅꯅꯥꯎ ꯅꯨꯄꯤꯍꯣꯏꯗꯤ꯫
ꯑꯥ ꯏꯅꯥꯎꯅꯨꯄꯤ ꯈꯣꯏ ꯂꯥꯏꯔꯤꯛ ꯇꯝꯂꯒ ꯂꯩꯔꯦ꯫
ꯑꯦ ꯑꯦ ꯑꯦ꯫
ꯅꯪꯗꯤ ꯀꯔꯤ ꯇꯧꯔꯤꯒꯦ
ꯑꯩꯅ ꯀꯣꯂꯦꯖ ꯀꯥ ꯂꯣꯏꯔꯒ ꯊꯕꯛ ꯊꯤꯔꯒ ꯂꯩꯔꯦ
ꯑꯣ ꯍꯣꯏ ꯍꯣꯏꯗ ꯀꯣꯂꯦꯖ ꯀꯥꯔꯒ ꯊꯕꯛ ꯃꯆꯥ ꯃꯆꯥ ꯑꯣꯏꯔꯁꯨ ꯊꯕꯛ ꯇꯧꯔꯗꯤꯀꯣ
ꯍꯣꯏ ꯑꯗꯨ ꯊꯕꯛ ꯊꯤꯔꯒ ꯂꯩꯌꯦ ꯑꯗꯨ ꯐꯪꯉꯣꯏꯔꯥ ꯐꯪꯉꯣꯏꯗ꯭ꯔꯥ ꯈꯪꯗ꯭ꯔꯦꯗ
ꯎꯝ ꯇꯧꯒꯗꯕꯅꯤꯗ ꯊꯕꯛꯁꯨ ꯇꯧꯗ꯭ꯔꯗꯤ ꯌꯥꯗꯦꯗ
ꯍꯣꯏ ꯑꯗꯨꯅꯦ ꯊꯕꯛ ꯇꯧꯗ꯭ꯔꯗꯤ ꯎꯝ ꯍꯥꯏꯕꯗꯤ ꯍꯤꯡꯕꯗꯣ ꯊꯕꯛ ꯂꯩ ꯊꯕꯛꯅ ꯇꯧꯔꯒ ꯆꯥꯕꯅꯤꯅ ꯀꯣ ꯅꯠꯇ꯭ꯔ ꯊꯕꯛ ꯊꯕꯛꯒꯨꯝꯕ ꯂꯩꯇ꯭ꯔꯗꯤ ꯎꯄꯥꯏ ꯂꯩꯇꯦ
ꯃꯥꯟꯅꯦ
ꯅꯨꯄꯤꯗꯤ ꯊꯕꯛ ꯅꯠꯇ꯭ꯔꯗꯤ ꯎꯄꯥꯏ ꯂꯩꯥꯇꯦ
ꯑꯗꯨꯅꯦ
ꯏꯃꯥ ꯏꯄꯥ ꯈꯣꯏꯅ ꯃꯣꯏ ꯃꯣꯏꯅ ꯄꯨꯔꯛꯄꯗꯣ ꯑꯗꯨ ꯈꯤꯇꯪ ꯆꯥꯔꯒꯁꯨ ꯌꯥꯕ ꯅꯠꯇꯦ
ꯎꯝ ꯌꯨꯝꯗ ꯌꯨꯝꯗ ꯂꯩꯕ ꯀꯥꯟꯗ ꯑ ꯍꯧ ꯍꯧꯖꯤꯛ ꯁꯨꯇꯤ ꯇꯧꯔ ꯌꯨꯝꯗ ꯂꯩꯕ ꯃꯇꯝꯗꯤ ꯏꯃꯥꯒ ꯏꯄꯥꯒꯤ ꯊꯕꯛ ꯍꯥꯏꯕꯗꯤ ꯃꯇꯦꯡꯁꯨ ꯄꯥꯡꯗꯣꯏꯅꯤ
ꯍꯣꯏ ꯃꯥꯅꯦ ꯆꯨꯝꯃꯦ ꯋꯥꯁꯨ ꯋꯥꯅꯀꯣ
ꯍꯣꯏ ꯑꯃꯨꯛ ꯆꯠꯂꯗꯤ ꯍꯥꯏꯕꯗꯤ ꯇꯧ ꯇꯧꯅꯤꯡꯂꯁꯨ ꯂꯩꯔꯔꯣꯏꯕ ꯃꯇꯝꯗꯣ
ꯑꯣ
ꯏꯝꯐꯥꯜꯗꯗꯤ ꯀꯩꯗꯧꯉꯩ ꯂꯥꯛꯀꯦꯔꯣ
ꯀꯔꯤ ꯍꯥꯏꯕ
ꯏꯝꯐꯥꯜꯗ ꯀꯩꯗꯧꯉꯩ ꯂꯥꯛꯀꯦꯔꯣ
ꯑꯩ ꯈꯪꯗ꯭ꯔꯤꯌꯦ ꯍꯥꯏꯕ ꯇꯥꯔꯦ ꯊꯕꯛꯁꯨ ꯐꯪꯗ꯭ꯔꯤ ꯐꯥꯎꯗꯤ ꯈꯪꯗ꯭ꯔꯤꯑꯦꯕ
ꯑ ꯍꯌꯦꯡ ꯆ꯭ꯔꯁ ꯆꯠꯀꯅꯤꯅ ꯈꯨꯟꯗ ꯂꯩꯕꯅꯤꯅ ꯆ꯭ꯔꯁ ꯆꯠꯇꯣꯏ ꯃꯥꯜꯂꯦ ꯑ ꯍꯣꯏ ꯅꯣꯡ ꯐꯥꯗꯣꯛꯁꯨ ꯍꯥ
ꯑ ꯅꯪ ꯍꯟꯗꯛ ꯁꯅꯥꯕꯗꯣ ꯀꯅꯥꯕꯨ ꯁꯄꯣꯠ ꯇꯧꯅꯣ
ꯄꯣꯔꯇꯤꯀꯜꯕꯨ ꯄꯣꯔꯇꯤꯀꯜ
ꯑꯣ ꯑꯗꯨ ꯑꯗꯨꯗꯤ ꯁꯤꯈ꯭ꯔꯕ ꯅꯠꯇ꯭ꯔꯣ
ꯍꯣꯏ ꯄꯣꯛꯈ꯭ꯔꯦ
ꯅꯨꯡꯁꯤꯀꯣ
ꯉꯝꯗ꯭ꯔꯦ ꯑꯗꯨꯒꯤ ꯁꯞꯄꯣꯔꯠ ꯇꯧꯗ꯭ꯔꯦꯗ ꯃꯤ ꯀꯅꯥꯝꯇ ꯑꯉꯝ ꯉꯝꯕꯗꯨꯅ ꯑꯣꯏꯅ ꯁꯞꯄꯣꯔꯠ ꯇꯧꯔꯦ
ꯍꯣꯏ ꯍꯣꯏ ꯑꯉꯝꯕꯗꯨꯅ ꯑꯩꯅ ꯁꯞꯄꯣꯔꯠ ꯇꯧꯕ ꯇꯤꯝꯅꯤ ꯍꯥꯏꯔꯁꯤꯀꯣ ꯏꯕꯥꯅꯤꯗꯤ ꯏꯕꯥꯅꯤꯅ ꯏꯕꯥꯅꯤꯅ ꯁꯄꯣꯔꯠ ꯇꯧꯔꯤꯗꯣ ꯏꯕꯥꯅꯤꯅ ꯁꯞꯄꯣꯔꯠ ꯇꯧꯕ ꯇꯤꯝꯗꯣ ꯁꯤꯈ꯭ꯔꯕꯅꯤꯅ ꯎꯄꯥꯏ ꯂꯩꯇꯦꯀꯣ
ꯑꯣ ꯅꯪꯁꯨ ꯑꯗꯨ ꯁꯞꯄꯣꯔꯠ ꯇꯧꯕ꯭ꯔꯣ
ꯍꯣꯏꯅꯦ
ꯑꯁ ꯊꯥꯖꯗꯦꯅꯦ
ꯑꯁ ꯑꯩꯅ ꯁꯄꯣꯔꯇ ꯇꯧꯔꯒ ꯃꯈꯣꯏꯅ ꯂꯥꯁ ꯂꯥꯁ ꯗꯦ ꯁꯥꯟꯅꯕꯗꯣ ꯉꯝꯗꯕꯒꯤ ꯊꯝꯃꯣꯏ ꯀꯥꯏꯔꯒ ꯀꯥꯞꯄꯅꯤꯍꯦ ꯅꯨꯡꯗꯥꯡꯁꯦ
ꯑꯁ ꯑꯩꯁꯨ ꯅꯍꯥꯟ ꯗꯦꯠ ꯇ꯭ꯋꯦꯟꯇꯤ ꯊ꯭ꯔꯤꯗ ꯌꯦꯡꯕ ꯐꯪꯗꯕ ꯀꯦ ꯀꯞꯄꯁꯤꯗꯤ ꯊꯋꯥꯏ ꯅꯨꯡꯉꯥꯏꯇꯦ ꯑꯗꯨꯕꯨ ꯃꯥꯅ ꯉꯝꯃꯦ ꯇꯥꯕꯗꯗꯤ ꯅꯨꯡꯕꯨꯗꯤ ꯅꯨꯡꯉꯥꯏꯌꯦ
ꯍꯣꯏ ꯌꯦꯡꯗ꯭ꯔꯁꯨ ꯀꯣ
ꯆꯥꯔꯖꯇꯤ ꯄꯨꯡ ꯀꯌꯥꯗꯥ ꯕꯦꯜ ꯈꯤꯡꯕ꯭ꯔꯣ ꯅꯣꯏꯒꯤ
ꯍꯥꯏꯕꯗꯤ ꯑꯩꯈꯣꯏꯗꯤ ꯑꯌꯨꯛ ꯑꯟꯇꯥ ꯆꯠꯇꯣꯏꯅꯦ
ꯑꯣꯇꯣ ꯑꯌꯨꯛꯀꯤ ꯑꯣ ꯄꯨꯡ ꯀꯌꯥꯗ ꯕꯦꯜ ꯀꯩꯅꯣ ꯈꯤꯡꯕ꯭ꯔꯥ ꯐꯥꯔꯁ ꯕꯦꯜ
ꯁꯤ ꯁꯤꯛꯁ ꯁꯤꯛꯁ
ꯑꯥ ꯌꯥꯝꯅ ꯉꯜꯂꯦꯅꯦ꯫
ꯎꯝ꯫
ꯎꯝ꯫
ꯌꯥꯝ ꯉꯜꯗꯦ ꯑꯗꯣ ꯅꯪ ꯍꯌꯦꯡ ꯁꯟꯗꯦꯗ꯫ ꯄꯣꯔꯇꯨꯒꯜꯈꯣꯏ ꯑꯣ ꯅꯠꯇꯦ ꯑꯔꯖꯦꯟꯇꯤꯅꯥ ꯈꯣꯏ ꯁꯥꯟꯅꯕꯗꯣ ꯌꯦꯡꯉꯣꯏꯗ꯭ꯔꯥ
ꯑꯍ ꯑꯌꯨꯛꯇ ꯑꯣꯏꯕꯅꯤꯅꯀꯣ ꯍꯥꯏꯗꯤ꯫ ꯑ ꯇ꯭ꯔꯁ ꯆꯠꯅꯤꯡꯉꯥꯏꯁꯨ ꯑꯃꯨꯛ ꯑꯣꯏꯒꯅꯤ ꯆꯥꯒꯨꯝꯕ ꯂꯣꯟꯅꯤꯡꯉꯥꯏꯒꯨꯝꯕ ꯑꯣꯏꯔꯗꯤꯀꯣ
ꯑꯗꯨꯅꯤ ꯑꯗꯨꯒꯤꯅꯦ ꯆ꯭ꯔꯆ ꯆꯠꯂꯗꯤ ꯌꯦꯡꯕ ꯐꯪꯉꯔꯣꯏ ꯆꯠ ꯆꯠꯇ꯭ꯔꯗꯤ ꯍꯣꯏ ꯌꯦꯡꯕꯨꯗꯤ ꯃꯇꯝꯗꯤ ꯂꯩꯔꯣꯏꯅꯦ
ꯎꯝ ꯌꯥꯏꯌꯦꯗ ꯆꯪꯉꯒ ꯍꯥꯏꯗꯤ ꯉꯍꯥꯛ ꯌꯦꯡꯉꯁꯨ ꯌꯦꯡꯗꯔꯁꯨ꯫ ꯃꯤꯅ ꯑꯌꯦꯡ ꯌꯦꯡꯕ ꯃꯤꯗꯨꯅ ꯑꯦ ꯁꯤ ꯀꯥꯔꯦ ꯑꯗꯨ ꯄꯣꯔꯦꯅ ꯍꯥꯏꯕꯅꯠ꯫ ꯑꯗꯨꯝ ꯈꯪꯉꯅꯤꯗ ꯅꯠꯇꯔꯒꯁꯨ ꯐꯣꯟꯗ꯫ ꯉꯁꯤꯒꯤ ꯃꯦꯠꯁꯇꯣ ꯀꯅꯥꯅ ꯀꯥꯕ꯭ꯔꯣꯅ ꯁꯔꯆ ꯇꯧꯔꯀꯥꯟꯗꯀꫭ꯫
ꯍꫭꯏ ꯍꯣꯏ ꯎꯝ꯫
ꯏꯝꯐꯥꯜꯗꯗꯤ ꯌꯨꯝ ꯑꯣꯏꯅ ꯂꯩꯕ꯭ꯔꯣ ꯔꯦꯟ ꯑꯣꯏꯅ ꯂꯩꯕ꯭ꯔꯣ꯫
ꯔ‌ꯦꯟ ꯑꫭꯏꯅ ꯂꯩꯌꯦ꯫
ꯑꯣ ꯑꯁ ꯔꯦꯟꯗ ꯂꯩꯕꯁꯨ ꯌꯥꯝ ꯋꯥꯏꯌꯦꯅꯦ꯫
ꯑꯗꯨꯅꯦ ꯄꯩꯁꯥ ꯌꯥꯝ ꯆꯠꯂꯦ
ꯑꯥ ꯑꯃꯨꯛ꯫ ꯊꯥ ꯀꯩꯅꯣ ꯇꯧꯗ꯭ꯔꯗꯤ ꯑꯃꯨꯛꯁꯨ ꯆꯩꯔꯛ ꯑꯃꯨꯛ ꯁꯥꯎꯒꯅꯤ꯫
ꯎꯝ ꯑꯗꯨꯅꯦ꯫
ꯈꯪꯗ꯭ꯔ‌ꯦꯗ ꯐꯗꯨꯁꯨ꯫
ꯑꯈꯣꯏ ꯏꯊꯟꯗꯒꯨꯝꯕ ꯔꯦꯟꯗ ꯂꯩꯕ ꯌꯥꯕ ꯅꯠꯇꯦꯅꯦ ꯏꯌꯥꯝꯕꯒꯨꯝꯕ ꯏꯅꯥꯎ꯫ ꯄꯥꯒꯨꯝꯕ ꯅꯨꯄꯥ ꯑꯃꯒꯨꯝꯕ ꯌꯥꯎꯗ꯭ꯔ ꯌꯥꯗꯦꯅꯦ ꯅꯨꯄꯤ ꯏꯊꯟ ꯑꯈꯣꯏ ꯏꯊꯟꯗ ꯂꯩꯕ ꯌꯥꯗꯦꯅꯦ꯫
ꯍꯣꯏ ꯑꯗꯨꯅꯦ꯫ ꯑꯗꯨꯒꯤ ꯏꯅꯧ ꯏꯅꯧ ꯎꯝ ꯎꯝ ꯃꯥꯅꯦ ꯃꯥꯅꯦ ꯑꯗꯨꯒꯤꯅꯦ ꯏꯅꯥꯎꯅ ꯏꯅꯥꯎꯅꯨꯄꯥ ꯈꯣꯏ ꯏꯅꯥꯎ ꯅꯨꯄꯤ ꯈꯣꯏ ꯄꯨꯜꯂꯞꯂꯩꯕꯗꯣ꯫ ꯂꯞ ꯀꯥ ꯑꯅꯤ ꯂꯧꯋ‌ꯦ ꯍꯥꯏꯕ ꯇꯥꯔꯦ꯫ ꯑꯅꯤ ꯂꯧꯔꯒ ꯑꯃꯨꯛ ꯄꯨꯂꯞ ꯂꯩꯃꯤꯟꯅꯕꯀꯣ꯫
ꯑꯥ
ꯑꯗꯨꯅ ꯅꯨꯄꯤ ꯑꯩꯈꯣꯏ꯫
ꯅꯨꯄꯤ ꯑꯩꯈꯣꯏ ꯏꯊꯟꯗ ꯂꯩꯕꯁꯨꯀꯣ
ꯑꯧ꯫
ꯈꯨꯗꯣꯡ ꯌꯥꯝꯅ ꯊꯤꯊꯤꯕ ꯌꯥꯝꯅ ꯊꯣꯛꯑꯦꯕ ꯍꯥꯏꯗꯤ ꯔꯦꯟꯅꯒꯨꯝꯕ ꯂꯩꯕꯁꯨ꯫
ꯍꯣꯏ ꯍꯣꯏ ꯑꯗꯨꯝ ꯇꯧꯋꯦ ꯑꯗꯨꯒꯤꯅꯦ ꯀꯤꯌꯦ ꯑꯩꯗꯤ ꯢꯊꯟꯗ ꯂꯩꯕꯗꯣ
ꯈꯨꯨꯟꯗꯥ ꯍꯥꯏꯗꯤ ꯀꯩꯁꯨ ꯍꯣꯏ ꯈꯨꯟꯗ ꯈꯨꯟꯗ ꯍꯥꯏꯔꯗꯤ ꯀꯩꯁꯨ ꯀꯥꯏꯗꯦ꯫
ꯎꯝ
ꯇ꯭ꯔꯣ ꯍꯥꯏꯗꯤ ꯏꯃꯥ ꯏꯃꯥꯒ ꯄꯥꯕꯨꯡꯈꯣꯏ ꯂꯩꯕꯒꯤ
ꯑꯣ ꯃꯥꯅꯦ
ꯑꯗꯨ ꯃꯄꯥꯟꯗ ꯂꯩꯔꯗꯤ ꯁꯤꯖꯤꯟꯅꯗꯤ ꯌꯥꯗꯦꯕ
ꯎꯝ ꯆꯨꯝꯃꯦ ꯆꯝꯃꯦ
ꯎꯝ ꯌꯥꯝ ꯂꯩꯌꯦ ꯃꯤ ꯐꯠꯇꯕꯁꯨ ꯃꯤ ꯌꯥꯝꯃꯦꯅ
ꯎꯝ꯫
ꯍꯧꯖꯤꯛ ꯀꯅꯥ ꯀꯅꯥ ꯂꯩꯔꯤꯅꯣ
ꯏꯅꯥꯎꯅꯨꯄꯤ ꯈꯣꯏꯒ ꯂꯩꯌꯦ ꯃꯣꯏꯁꯨ ꯉꯍꯥꯛ꯫ ꯑꯥꯏ ꯁꯨꯑꯥꯏ ꯂꯥꯏꯔꯤꯛ ꯄꯥꯕꯁꯨꯌꯥꯎꯑ‌ꯦ꯫ ꯇꯨꯝꯈ꯭ꯔꯕꯁꯨ ꯌꯥꯎꯋꯦ ꯃꯣꯏꯁꯨ
ꯑꯣ꯫ ꯅꯨꯡꯉꯥꯏꯔꯦ ꯑꯗꯨꯗꯤ
ꯍꯌꯦꯡ ꯃꯣꯏꯁꯨ ꯆꯔꯆ ꯆꯠꯀꯅꯤꯅꯀꯣ
ꯍꯣꯏ ꯍꯣꯏ ꯎꯝ ꯍꯧꯖꯤꯛꯇꯤ ꯇꯨꯝꯕ ꯃꯇꯝꯅꯤꯅ
ꯎꯝ ꯍꯥꯏꯗꯤ ꯍꯌꯦꯡ ꯉꯟꯅ ꯍꯋꯥꯀꯅꯤꯅꯀꯣ ꯃꯣꯏꯁꯨ
ꯍꯣꯏ ꯍꯣꯏ ꯑꯩꯈꯣꯏꯅ ꯍꯥꯏꯕꯒꯤ ꯕꯣꯜ ꯌꯦꯡꯒꯅꯤ ꯍꯥꯏꯕꯒꯤ ꯉꯥꯏꯔꯒ ꯂꯩꯕꯅꯦ ꯅꯠꯇ꯭ꯔꯗꯤ ꯑꯩꯈꯣꯏꯁꯨ ꯉꯁꯥꯏꯗꯒꯤ ꯇꯨꯝꯗꯣꯏꯅꯤ
ꯀꯔꯤꯕꯥ ꯅꯈꯣꯏꯁꯨ ꯅꯣꯡꯃꯗꯤ ꯀꯣꯏꯔꯣꯅ
ꯍꯣꯏ ꯀꯣꯏꯔꯀꯦ ꯀꯣꯏꯁꯨꯣ
ꯎꯝ ꯅꯪ ꯁꯨꯇꯤ ꯊꯛꯄ ꯑꯃꯗ ꯍꯟꯗꯛ ꯁꯨꯇꯤ ꯂꯩꯕ ꯃꯇꯝꯗ ꯀꯣꯏꯔꯛꯑꯣ
ꯎꯝ ꯀꯣꯏꯔꯛꯀꯦ
ꯎꯝ ꯑꯗꯨꯒ
ꯃꯐꯝ ꯐꯖ ꯐꯖꯕ ꯆꯠꯂꯨꯁꯦ ꯄꯤꯛꯅꯤꯛꯒꯨꯝꯕ